ꯎ ꯍꯜꯂꯣ
ꯍꯂꯣ
ꯃꯔꯣ
ꯍ ꯇꯥꯏꯌꯦ ꯇꯥꯏꯌꯦ
ꯇꯨꯝꯗ꯭ꯔꯦꯀꯣ
ꯇꯨꯝꯗ꯭ꯔꯤ
ꯀꯔꯤꯅꯣ ꯅꯪ ꯈꯣꯟꯖꯦꯜꯗꯨ ꯅꯥꯕ꯭ꯔꯣ
ꯇꯣꯟ ꯐꯨꯟꯕ ꯑꯗꯨꯒꯤ
ꯑꯁ ꯀꯔꯤꯒꯦ ꯐꯨꯣꯟ ꯍꯜꯂꯤꯅꯣꯅꯦ
ꯑ
ꯐꯨꯟꯗꯤꯕꯒꯤ ꯐꯨꯟꯕ
ꯁꯤ ꯌꯥꯝ ꯅꯨꯡꯉꯥꯏꯇꯦꯍꯦ
ꯎꯝ
ꯅꯪꯗꯤ ꯑꯗꯨ ꯑꯁ ꯃꯔꯛ ꯑꯉꯥꯡ ꯑꯣꯏꯔꯤꯉꯩꯗꯒꯤ ꯃꯔꯛ ꯃꯔꯛ ꯑꯗꯨꯝ ꯇꯧꯏꯀꯣ
ꯎꯝ
ꯍꯤꯗꯥꯛꯇꯤ ꯇ ꯍꯧꯖꯤꯛꯇꯔ ꯉꯁꯥꯏ ꯅꯔꯥ
ꯍꯧꯖꯤꯛ ꯋꯥꯗꯅꯤꯅ ꯃꯁꯥꯒꯤꯅꯦ
ꯉꯁꯥꯏ ꯑꯣ ꯏꯕꯥꯅꯤ ꯋꯥꯔꯤ ꯁꯥꯕ ꯃꯇꯝꯗ ꯀꯩꯅꯣꯗꯒꯤ ꯇꯧꯈ꯭ꯔꯦꯀꯣ
ꯎꯝ
ꯍꯥꯏꯗꯤ ꯑꯉꯥꯡ ꯑꯣꯏꯔꯤꯉꯩꯗꯒꯤ ꯋꯥꯔꯤ ꯃꯌꯥꯝꯗꯣ ꯂꯤꯕꯗ ꯐꯨꯟ ꯀꯞ
ꯑꯗꯨ ꯑꯗꯨꯗꯒꯤ ꯍꯧꯈ꯭ꯔꯕꯅꯦ
ꯑꯁ ꯂꯣꯏꯔꯦꯍꯦ ꯑꯁ ꯑꯩꯗꯤ ꯑꯉꯥꯡ ꯑꯣꯏꯔꯤꯉꯥꯏꯒꯤ ꯏꯕꯥꯅꯤꯒꯨꯝꯕ ꯏꯕꯅꯤ ꯑꯩꯈꯣꯏ ꯀꯥꯡꯕꯨꯗꯣ ꯁꯥꯟꯅꯕ ꯈꯣꯠꯄꯗꯣ ꯑꯁ ꯋꯥꯔꯤ ꯃꯤꯌꯥꯝ ꯂꯤꯒꯦ ꯇꯧꯔꯒ ꯅꯪꯗꯤ ꯏꯁ ꯅꯇꯣꯝꯐꯣꯟ ꯂꯩꯔꯝꯃꯦꯅꯦ
ꯍꯦꯠ ꯀꯩꯁꯨ ꯀꯥꯏꯗꯦ ꯂꯤꯌꯣ
ꯑꯁ ꯅꯪ ꯍꯦꯟꯖꯤꯜꯂꯛꯀꯅꯤꯌꯦ
ꯎ ꯎꯝ ꯅꯣꯛꯅꯤꯉꯦ
ꯁꯣꯔ ꯍꯣꯟꯕ ꯐꯥꯎ ꯉꯃꯣꯏ ꯀꯣ ꯅꯪ
ꯆꯠꯂꯣꯏꯍꯦ ꯀꯩꯁꯨ ꯇꯧꯔꯦ
ꯎꯝ
ꯂꯤꯔꯛꯑꯣ ꯂꯤꯔꯒ ꯇꯥꯔꯒ ꯑꯃꯨꯛ ꯅꯨꯡꯉꯥꯏꯕ꯭ꯔꯥ ꯌꯦꯡꯒꯦ
ꯀꯔꯤ ꯑꯗꯣ
ꯎꯝ
ꯅꯪ ꯀꯩ ꯀꯩꯗꯧꯔꯒ ꯂꯩꯕ꯭ꯔꯥ ꯍꯧꯖꯤꯛꯇꯣ ꯑꯩ ꯐꯣꯟ ꯇꯧꯔꯛꯄꯗꯣ
ꯍꯣ ꯑꯗꯨꯝ ꯀꯔꯤ ꯀꯩꯅꯣ ꯌꯦꯡꯒ ꯂꯩꯕꯅꯤꯗ
ꯑꯩꯈꯣꯏꯗꯤ ꯑꯩꯈꯣꯏ ꯏꯟꯁꯥꯡ ꯍꯪꯉꯣꯏꯗ꯭ꯔꯣ ꯉꯁꯤꯗꯤ
ꯑꯗꯨꯁꯦ ꯍꯪꯒꯦ ꯇꯧꯕꯅꯦ ꯑꯗꯨꯗ ꯅꯪ ꯍꯥꯟꯅ ꯆꯥꯛ ꯆꯥꯔꯛꯈ꯭ꯔꯕ꯭ꯔꯥ ꯍꯪꯒꯦ ꯇꯧꯔꯒ
ꯍꯪꯉꯣꯅꯦ ꯆꯥꯛ ꯆꯥꯔꯦ ꯉꯥꯏꯍꯥꯛ ꯉꯥꯏꯍꯥꯛ ꯑꯣꯏꯔꯦ ꯆꯥꯛꯆꯥꯕ ꯇꯥꯕ꯭ꯔꯣ ꯇꯕꯔꯣ ꯇꯥꯗꯕ꯭ꯔꯣ ꯂꯣꯏꯔꯦꯍꯦ ꯀꯩꯅꯣꯗꯣ